ꯑꯥ ꯃꯩꯇꯩꯂꯣꯟ ꯑꯥ
ꯀꯩꯗꯧꯔꯤꯅꯣ?
ꯑꯩꯗꯤ ꯍꯧꯖꯤꯛ ꯆꯥꯛ ꯊꯣꯡꯉ ꯂꯣꯏꯔ ꯇꯨꯝꯒꯦ ꯇꯧꯏꯅꯦ ꯅꯪꯗꯤ
ꯑꯩꯁꯨ ꯑꯁ ꯄꯣꯊꯥꯐꯝ ꯈꯪꯗꯅ ꯀꯣꯛꯁꯤ ꯂꯣꯏ ꯉꯥꯎꯔꯒ ꯑꯩꯁꯨ
ꯂꯩꯔꯤꯅꯤ
ꯒꯦꯝ ꯁꯥꯅꯗ꯭ꯔꯣ ꯅꯪꯗꯤ?
ꯑꯧ ꯑꯩꯗꯤ ꯒꯦꯝꯁ ꯁꯅꯥꯗꯦꯗ꯫ ꯀꯩ ꯃꯊꯦꯜ ꯊꯣꯡ ꯊꯣꯡꯗꯣꯏꯅꯣ?
ꯑꯩꯔꯥ
ꯑꯧ
ꯎꯔꯤ ꯁꯧꯒ꯭ꯔꯤ ꯈꯪꯕ꯭ꯔꯥ?
ꯈꯪꯉꯤ ꯈꯪꯉꯤ ꯍꯣꯏ
ꯁꯧꯒ꯭ꯔꯤ ꯉꯥꯔꯤ ꯊꯝꯃꯒ
ꯑꯁ ꯉꯥꯔꯤ ꯉꯥꯔꯤ ꯊꯝꯃꯣ ꯁꯧꯒ꯭ꯔꯤꯗꯣ ꯊꯣꯡꯉꯣ ꯑꯗꯨꯒ ꯀꯩꯔꯣ ꯁꯤꯡꯖꯨ ꯑꯃ ꯇꯧꯔꯣ ꯌꯥꯔꯅꯤ
ꯑꯩꯁ ꯁꯤꯡꯖꯨꯗꯤ ꯂꯩꯇꯦꯍꯦ ꯁꯤꯡꯖꯨ ꯆꯥꯕꯗꯤ ꯁꯦꯝꯕ ꯐꯥꯎ ꯍꯩꯇꯦ
ꯑꯁ ꯑꯗꯨꯗꯤ ꯃꯤ ꯃꯤꯒꯤ ꯍꯥꯟꯅ ꯂꯧꯔꯨꯔꯣ
ꯎꯝ ꯑꯗꯨꯅ ꯐꯥꯔꯅꯤ ꯈꯣꯏꯗꯤ ꯁꯦꯝꯃꯗꯤ ꯑꯩꯁ ꯆꯥꯕ ꯌꯥꯔꯦ
ꯑꯥ ꯆꯞ ꯃꯥꯟꯅꯩꯗ ꯑꯈꯣꯏ ꯅꯨꯄꯥꯗꯤ ꯀꯣ ꯈꯣꯏ ꯅꯨꯄꯥꯅꯕ ꯀꯔꯤ ꯇꯧꯕ ꯍꯩꯒꯦ?
ꯑꯗꯨꯅꯦ
ꯑꯈꯣꯏ ꯅꯨꯄꯥꯅ ꯍꯥꯏꯔꯤꯁꯤ ꯉꯥꯎꯕ ꯈꯛꯇꯅꯤꯅꯦ꯫
ꯎꯝ ꯋꯥꯔꯜ ꯀꯞ ꯋꯥꯔꯜ ꯀꯞꯇꯤ ꯌꯦꯡꯕ꯭ꯔ ꯅꯪꯗꯤ
ꯑꯣ ꯌꯦꯡꯉꯦ
ꯉꯔꯥꯡ ꯉꯔꯥꯡꯒꯤ ꯃꯣꯔꯣꯀꯣꯒ ꯀꯩꯅꯣꯗꯣ ꯅꯦꯗꯔꯂꯦꯟ ꯅꯠꯇ꯭ꯔꯥ
ꯑꯥ
ꯑꯗꯨꯗꯤ ꯌꯦꯡꯕ꯭ꯔꯥ
ꯑꯁ ꯑꯗꯨ ꯑꯗꯨꯗꯤ ꯌꯦꯡꯗꯦ ꯉꯔꯥꯡꯗꯣꯗ
ꯌꯥꯝ ꯌꯥꯝ ꯊꯦꯡꯉꯤ ꯅꯠꯇ꯭ꯔꯥ ꯑꯗꯣ
ꯑꯣ
ꯊꯦꯡꯃꯜꯂꯦꯕ ꯑꯗꯣ ꯄꯨꯡ ꯑꯅꯤꯔꯥ ꯑꯍꯨꯝꯗꯔꯅꯦꯕ
ꯑꯗꯨꯗꯗꯤ ꯀꯅꯥꯅ ꯑꯁ ꯉꯥꯏ
ꯕ꯭ꯔꯥꯖꯤꯜꯒ ꯀꯩꯅꯣꯒꯤꯗꯨꯗꯤ ꯌꯦꯡꯕꯅꯦ ꯑꯩꯖꯨ ꯕ꯭ꯔꯥꯖꯤꯜꯒ ꯖꯄꯥꯟꯒꯤꯗꯣ
ꯍꯣꯏ
ꯌꯥꯝ ꯐꯖꯕꯅꯤꯍꯦ ꯃꯣꯏꯒꯤ ꯀꯩꯅꯣ ꯍꯥꯏꯗꯤ ꯀꯩ ꯍꯥꯏꯗꯣꯏꯅꯣ ꯃꯣꯏꯒꯤ ꯃꯤꯠ ꯐꯤꯜꯗꯔꯗꯣ ꯌꯥꯝ ꯍꯩꯌꯦꯕ
ꯎꯝ
ꯀꯦꯁꯤꯃꯤꯔꯣ ꯑꯥ ꯐ꯭ꯔꯥꯟꯁꯀꯤꯗꯣ ꯅꯪ ꯄꯥꯎ ꯇꯥꯕ꯭ꯔꯥꯅꯦ
ꯄꯥꯎ ꯀꯩ ꯄꯥꯎ ꯂꯩꯕ꯭ꯔꯥ
ꯑꯣꯂꯤꯁꯦ ꯑꯣꯂꯤꯁꯦ ꯍꯥꯏꯗꯣ ꯃꯥꯏꯀꯦꯜ ꯑꯣꯂꯤꯁꯦ ꯍꯥꯏꯗꯣ
ꯍꯣꯏ
ꯑꯗꯣ ꯑꯗꯨ ꯅꯨꯄꯥꯗꯣ ꯑꯥ ꯀꯩꯅꯣ ꯃꯣꯏꯒꯤ ꯁ꯭ꯅꯠꯁ ꯍꯥꯏꯕ ꯄꯣꯠ ꯑꯃ ꯂꯩꯌꯦꯕ ꯅꯤꯁꯥꯒꯨꯝꯕꯀꯣ
ꯑꯥ
ꯑꯗꯨ ꯆꯥꯏꯅ ꯃꯥꯒꯤ ꯑꯥ ꯂꯣꯀꯔ ꯔꯨꯝꯗꯩ ꯐꯣꯇꯣ ꯑꯃ ꯂꯩꯌꯦꯕꯅꯦ ꯁ꯭ꯅꯠꯁ ꯍꯥꯏꯅꯀꯣ ꯇꯣꯕꯦꯀꯣ ꯍꯥꯏꯔꯥ ꯅꯤꯀꯣꯇꯤꯟ ꯍꯥꯏꯔ ꯗ꯭ꯔꯛꯁꯀꯤ ꯇꯥꯏ꯭ꯞꯠꯅꯦꯕ ꯑꯗꯣ ꯑꯗꯨꯒꯨꯝꯕ ꯄꯥꯏ ꯍꯥꯏꯌꯦꯅꯦ
ꯑꯁ
ꯐ꯭ꯔꯦꯟꯁꯀꯤ ꯃꯦꯀꯦꯂꯔ ꯌꯥꯝ ꯍꯩꯕꯅꯦ ꯃꯥ ꯃꯥꯁꯦ ꯃꯦꯀꯦꯂꯣꯜꯂꯤꯁꯦ ꯌꯥꯝ ꯃꯥꯒꯤ ꯋꯥꯔꯜ ꯀ꯭ꯂꯥꯁꯅꯦꯕ
ꯎꯝ ꯃꯣꯏꯅ ꯑꯗꯨꯃꯥꯏꯅ ꯄꯪꯅ ꯇꯧꯔꯗꯤꯀꯣ
ꯎꯝ ꯔꯨꯃꯔꯁ ꯔꯨꯃꯔꯁ ꯔꯨꯃꯔꯅꯦ ꯍꯥꯏꯅꯁꯨ ꯃꯤ ꯃꯤꯌꯥꯝ ꯍꯥꯏꯔ ꯂꯩꯌꯦ ꯍꯧꯖꯤꯛꯇꯤ ꯈꯪꯗꯦꯗ ꯃꯣꯏ ꯕ꯭ꯂꯥꯏꯟꯂꯤꯀꯣ
ꯑꯣ ꯅꯪꯗꯤ ꯀꯅꯥ ꯀꯅꯥ ꯂꯩꯒꯦ ꯅꯊꯟꯇꯔꯣ
ꯑꯣ ꯑꯩ ꯏꯊꯟꯇꯅꯦ ꯂꯩꯕ ꯢꯁ ꯈꯪꯗꯦꯗ ꯆꯥꯛ ꯊꯣꯡꯉꯥ ꯇꯟꯕꯅꯦꯍꯦ
ꯑꯁ ꯍꯧꯖꯤꯛ ꯈꯛꯇ ꯊꯣꯡꯕ ꯍꯧꯔꯗꯤ ꯍꯣꯔꯦꯟꯗꯤ ꯄꯨꯡ ꯕꯥꯔꯣ ꯑꯗꯨꯋꯥꯏꯗ ꯆꯥꯔꯅꯤꯌꯦ
ꯑꯥ
ꯍꯣꯏ ꯅꯪ ꯊꯟꯗ ꯑꯗꯨꯝ ꯂꯩꯕ ꯃꯥꯜꯂꯦꯀꯣ
ꯑꯥ ꯅꯪꯗꯤ ꯀꯩꯗꯧꯔꯤꯅꯣ ꯍꯧꯖꯤꯛꯇꯤ ꯒꯦꯝ ꯒꯦꯝꯁꯨ ꯁꯨꯟꯅꯗꯦ ꯍꯥꯏ ꯀꯩꯀꯩ ꯇꯧꯕ꯭ꯔꯥꯅꯦ ꯅꯪꯗꯤ
ꯑꯩꯗꯤ ꯈꯣꯏ ꯇꯨ ꯈꯣꯏꯒꯥ ꯋꯥꯔꯤ ꯁꯥꯔꯒꯥ ꯍꯧꯖꯤꯛ ꯉꯁꯤꯕꯨꯗꯤ ꯃꯥꯖꯨ ꯆꯥꯛ ꯆꯥꯔꯤꯌꯦ
ꯑꯣ
ꯂꯩꯗꯅ ꯑꯈꯣꯏꯒꯤ ꯍꯧꯖꯤꯛ ꯆꯠꯅꯕꯤ ꯑꯃ ꯂꯩꯔꯤ ꯁꯤ ꯂꯩꯔꯤꯁꯦ
ꯑꯥ
ꯁꯤꯒꯤ ꯁꯦꯝ ꯁꯥꯔꯤꯁꯦ ꯂꯣꯏꯗ꯭ꯔꯤ ꯐꯥꯎꯗꯤ ꯐꯔꯛ ꯇꯥꯔꯦꯟ ꯇꯧꯔꯤꯅꯤꯅꯦ
ꯃꯥꯅꯤ
ꯎ ꯎꯔꯤ ꯃꯈꯩ ꯇꯧꯔꯛꯑꯦ ꯑꯩꯗꯤ
ꯌꯥꯕ꯭ꯔꯥ ꯌꯥꯗꯕ꯭ꯔꯥꯗꯣ
ꯈꯡꯗꯦꯅꯦ ꯑꯩ
ꯎꯝ
ꯅꯪ ꯅꯪꯗꯤ ꯀꯩ ꯀꯩ ꯇꯧꯔꯒꯥ ꯂꯩꯔꯤꯕ ꯇꯨꯝ ꯇꯨꯝꯃꯒ ꯂꯩꯔꯥ ꯅꯠꯇ꯭ꯔꯥꯒ
ꯑꯁ ꯅꯨꯄꯥꯒꯤ ꯄꯨꯟꯁꯤ ꯍꯣꯏ ꯕꯣꯜꯗꯤ ꯁꯅꯥꯏ ꯅꯨꯄꯥꯒꯤ ꯄꯨꯟꯁꯤꯗꯒꯣ ꯅꯨꯡꯉꯥꯏꯅ ꯂꯩꯕ ꯍꯥꯏꯕꯁꯤ ꯀꯌꯥꯝ ꯐꯪꯉꯣꯏꯗꯥ
ꯎꯝ ꯑꯗꯨꯅꯦ ꯊꯕꯛꯁꯨ ꯇꯧꯗ꯭ꯔꯥꯗꯤ ꯄꯩꯁꯥ ꯇꯥꯟꯕꯗꯤ ꯐꯪꯉꯣꯏ
ꯎꯝ ꯑꯗꯨꯅꯦ
ꯄꯩꯁꯥ ꯂꯩꯇ꯭ꯔꯥꯗꯤ ꯀꯥꯏꯗꯒꯤ ꯄꯩꯁꯥ ꯇꯟꯗꯣꯏꯅꯣ
ꯄꯩꯁꯥ ꯂꯩꯇ꯭ꯔꯥꯗꯤ ꯅꯨꯄꯤꯁꯨ ꯂꯩꯇ꯭ꯔꯦꯗꯅ ꯑꯈꯣꯏꯗꯗꯤ
ꯅꯨꯄꯤꯒꯤꯗꯤ ꯀꯥꯟꯗꯦꯗ ꯃꯇꯝ ꯌꯥꯝ ꯂꯩꯌꯦꯗ
ꯄꯥꯈꯪ ꯁꯔꯤ ꯐꯥꯎꯗꯤ ꯇꯧꯅꯤꯡꯗꯦ
ꯆꯨꯝꯗ꯭ꯔꯣꯅꯦ
ꯑꯍꯥ ꯃꯥꯅꯦ ꯄꯥꯈꯪ ꯁꯥꯔꯤ ꯇꯧꯔꯥꯗꯤ ꯚꯤꯗꯤꯑꯣ ꯉꯥꯛꯇꯪ ꯌꯦꯡ ꯚꯤꯗꯤꯌꯣ ꯌꯦꯡꯉꯒ ꯀꯩꯗꯧꯔꯥꯒ
ꯀꯅꯥꯗꯕꯗꯣ
ꯎꯝ ꯏꯁ ꯈꯪꯉꯦ ꯑꯩꯗꯤ ꯍꯧꯖꯤꯛ ꯌꯥꯝ ꯁꯥꯕꯅꯀꯣ ꯑꯟꯗꯔ ꯋꯦꯔꯒ ꯉꯥꯇꯪ ꯑꯥ ꯁꯦꯠꯂꯒ ꯂꯩꯌꯦ ꯑꯁ ꯌꯥꯝ ꯁꯥꯕꯅꯦꯍꯦ ꯁꯤꯗꯥꯗꯤ ꯑꯩꯅ ꯂꯩꯔꯤ ꯃꯐꯝꯖꯤꯌꯥꯔ ꯑꯦꯁꯤ ꯀꯔꯤ ꯀꯔꯥꯁꯨ ꯌꯥꯎꯗꯦ ꯑꯩꯈꯣꯏꯒꯤꯗꯤ
ꯑꯥ ꯑꯈꯣꯏꯗꯁꯨꯅꯤ ꯃꯩꯁꯦ ꯃꯨꯛ ꯃꯨꯠꯈ꯭ꯔꯥ
ꯃꯩ ꯃꯩꯃꯨꯠ ꯃꯩ ꯃꯩ ꯃꯨꯜꯂꯦ ꯍꯥꯏꯔꯥ ꯅꯪꯒꯤꯒꯥꯏꯗꯥ
ꯑꯥ
ꯑꯁ ꯅꯨꯡꯉꯥꯏꯗꯦꯗ ꯅꯨꯡꯁꯤꯠꯄꯨꯗꯤ ꯂꯥꯛꯄꯨꯗꯤ ꯂꯥꯛꯀꯦ ꯑꯗꯥꯏꯗꯤ ꯗꯥꯏꯔꯦꯛ
ꯎꯝ ꯉꯁꯤ ꯅꯨꯡꯗꯥꯡꯗꯤ ꯍꯣꯔꯦꯟ ꯅꯨꯡꯗꯥꯡ ꯑꯃꯨꯛ ꯑꯩ ꯔꯤꯆꯥꯔꯖ ꯑꯃꯨꯛ ꯂꯣꯏꯔꯅꯤꯕ꯫
ꯑ ꯑꯗꯨꯒꯤꯔ ꯅꯪꯌꯥꯝ ꯊꯨꯅ ꯇꯧꯔꯤꯁꯦ?
ꯑꯁ ꯃꯇꯥꯡ ꯏꯇ ꯝꯏꯆꯥ ꯆꯥꯗꯦꯅꯦ꯫
ꯎꯝ ꯔꯤꯆꯥꯔꯖꯒꯤꯗꯣ ꯑꯅꯧꯕ ꯑꯩꯁꯨ ꯇꯧꯒꯦ ꯇꯧꯋꯤꯅꯦ ꯇꯔꯤꯛ ꯇꯔꯥꯗ ꯂꯣꯏꯔꯅꯤꯕ꯫ ꯀꯩꯅꯣ ꯅꯦꯠꯐ꯭ꯂꯤꯛꯁꯁꯨ ꯐꯪꯒꯅꯤꯀꯣ ꯑꯗꯨꯒ ꯖꯤꯌꯣꯒꯤꯁꯨ ꯐꯪꯉꯅꯤ ꯁꯣꯅꯤ ꯂꯥꯏꯚꯒꯤꯁꯨ ꯐꯪꯉꯅꯤ ꯐ꯭ꯔꯤꯗ ꯁꯞꯁꯀ꯭ꯔꯤꯞꯁꯟ ꯕꯦꯁꯤꯛ ꯂꯣꯏꯅ꯫
ꯑꯣ꯫
ꯁꯞꯁꯀ꯭ꯔꯤꯞꯁꯟ ꯔꯤꯃꯨꯚ ꯑꯦꯁꯗꯣ ꯂꯣꯏ ꯂꯧꯊꯣꯛꯀꯅꯦ ꯍꯥꯏꯕ ꯇꯨ ꯍꯟꯗ꯭ꯔꯦꯠ ꯁꯚꯦꯟ ꯑ ꯆꯅꯤꯒ ꯅꯤꯐꯨ ꯁꯤꯗꯣ ꯋꯥꯏꯗꯣ ꯐꯪꯗꯅ ꯌꯥꯔꯦ꯫
ꯑꯣꯏꯕꯩ ꯅꯇ꯭ꯔꯣ ꯑꯗꯨꯏꯗꯣ꯫
ꯑ꯫ ꯑꯗꯨ ꯋꯥꯏꯗ ꯑꯣꯏꯔꯝꯅꯤ꯫ ꯑꯗꯨꯗꯤ ꯇꯨ ꯍꯟꯗ꯭ꯔꯦꯗ ꯁꯚꯦꯟꯇꯤ ꯅꯥꯏꯗ ꯑꯣꯏꯔꯕ꯭ꯔꯥ ꯈꯪꯗꯦ ꯑꯩꯁꯨ꯫ ꯅꯨꯡꯉꯥꯏꯒꯅꯤꯍꯦ ꯑꯗꯨ ꯇꯧꯒꯦ ꯇ꯭ꯔꯥꯏ ꯇꯧꯒꯦ ꯇꯧꯋꯤꯅꯦ ꯑꯩꯁꯨ꯫ ꯑꯗꯨ ꯑꯣꯏꯔꯁꯨ ꯀꯣꯜ ꯇꯧꯕ ꯌꯥꯗꯦꯗꯅ꯫ ꯑꯗꯨꯅ ꯑꯥ ꯑꯗꯨꯅ ꯄ꯭ꯔꯣꯕꯂꯦꯝ ꯑꯃ꯫ ꯎꯝ꯫ ꯁꯤꯝ ꯑꯅꯤ ꯄꯥꯏꯔꯒ ꯇꯧꯁꯤꯔꯅ ꯈꯜꯂꯤꯅꯦ ꯑꯩꯗꯤ ꯖꯤꯌꯣ ꯄꯥꯏꯔꯒ ꯀꯣ꯫
ꯑꯥ꯫
ꯖꯤꯌꯣ ꯂꯩꯌꯦꯕ ꯑꯩꯒꯤ꯫
ꯎꯝ꯫
ꯀꯣꯜ ꯇꯧꯅꯕ ꯖꯤꯑꯣ ꯄꯥꯏꯔꯅꯤ ꯑꯗꯨꯒ ꯏꯌꯥꯔꯇꯦꯜꯗꯤ ꯑꯗꯣ ꯅꯦꯠꯐ꯭ꯂꯤꯛꯁꯀꯤ ꯁꯕꯁꯀ꯭ꯔꯤꯞꯁꯟꯗꯣ ꯇꯧꯔꯅꯤ꯫ ꯑꯗꯨ ꯇꯧꯔꯦꯅꯤ ꯅꯪꯗꯤ ꯏꯁꯩ ꯏꯁꯩꯗꯤ ꯄꯥꯝꯕ ꯂꯩꯕ꯭ꯔꯅꯦ꯫
ꯏꯁꯩꯔꯣ?
ꯑꯥ꯫
ꯑꯁ ꯑꯩꯗꯤ ꯏꯁꯩ ꯍꯥꯏꯔꯤꯁꯦ ꯑꯔꯤꯕ ꯉꯥꯛꯇꯅꯤ ꯄꯥꯝꯕꯗꯤ ꯑꯩꯗꯤ꯫
ꯑꯔꯤꯕ ꯍꯥꯏꯗꯤ?
ꯑꯔꯤꯕ ꯍꯥꯏꯗꯤ ꯑꯩꯈꯣꯏ ꯂꯣꯟꯒꯤ ꯏꯁꯩꯗꯣ꯫
ꯑꯥ꯫
ꯏꯁꯩ ꯑ ꯈꯪꯕ ꯅꯠꯇ꯭ꯔꯣ?
ꯑꯥ ꯑꯥ꯫
ꯑꯗꯨꯒꯤ ꯏꯁꯩ ꯑꯩꯈꯣꯏ ꯑꯗꯨ ꯈꯛꯇꯅꯦ ꯑꯩꯅ ꯄꯥꯝꯃꯤꯁꯦ꯫
ꯃꯩꯇꯩꯒꯤꯅꯦꯕ ꯅꯪꯅ ꯍꯥꯏꯁꯦ ꯑꯔꯤꯕ ꯍꯥꯏ ꯃꯩꯇꯩꯒꯤꯅꯤꯀꯣ ꯀꯅꯥꯅꯣ ꯑ ꯖꯤꯇꯦꯝ ꯖꯤꯇꯦꯝ ꯍꯥꯏꯔꯥ ꯀꯥꯏꯩꯅꯣ? ꯈꯪꯕ꯭ꯔꯥ ꯖꯤꯇꯦꯝ ꯍꯥꯏꯗꯣ?
ꯖꯤꯇꯦꯟ ꯍꯥꯏꯕꯗꯨꯔꯣ?
ꯑ ꯈꯪꯗꯦ ꯑꯩꯁꯨ ꯃꯥꯒꯤ ꯃꯃꯤꯡ ꯀꯩꯅꯣ ꯑ ꯏꯁꯩ ꯂꯩꯀꯥꯏ ꯋꯥꯡ ꯎꯝ ꯅꯅꯅꯦ ꯁꯨꯃꯥꯏꯅ ꯁꯛꯄꯗꯣ
ꯑ
ꯈꯪꯕ꯭ꯔꯥ
ꯈꯪꯗꯦꯗ
ꯑꯩꯁꯨ ꯃꯃꯤꯡ ꯀꯥꯎꯕ ꯃꯥꯥꯜꯂꯦ
ꯏꯁꯩꯁꯨ ꯇꯥꯗꯤ ꯇꯥꯏ ꯑꯗꯨꯒ ꯀꯩ ꯍꯥꯏꯁꯦꯔꯦ ꯑꯩꯈꯣꯏꯅꯗꯤ ꯑꯗꯨꯝ ꯇꯥꯏ ꯃꯣꯏꯅꯗꯤ ꯐꯥꯎꯔꯛꯑꯦ ꯑꯁ
ꯎꯝ ꯑ ꯑꯩꯗꯤ ꯑꯥ ꯏꯪꯂꯤꯁꯀꯤ ꯌꯥꯝ ꯇꯥꯕꯅꯤꯅ
ꯎꯝ
ꯑꯔꯤꯕꯗꯤ ꯇꯥꯗꯕꯅꯤ ꯌꯥꯝꯅ
ꯏꯟꯚꯥꯏꯔꯣꯟꯃꯦꯟꯗꯒꯤꯔꯥ ꯈꯪꯗꯦ ꯄꯨꯟꯅꯕꯁꯤꯡꯀꯣ ꯏꯪꯂꯤꯁꯀꯤ ꯇꯥꯏꯕ ꯅꯣꯏꯅ
ꯑꯣ
ꯃꯤ ꯄꯨꯟꯟꯅꯕꯗꯁꯨ ꯆꯠꯂꯦꯕ ꯏꯁꯩꯏꯇ ꯅꯪꯔꯥ ꯑꯥ ꯆꯝꯄꯥꯜꯗ ꯅꯪ ꯃꯩꯇꯩꯒ ꯃꯔꯨꯞ ꯅꯪꯒꯤ ꯃꯔꯨꯞꯁꯤꯡꯗꯣ
ꯑꯥ
ꯃꯩꯇꯩ ꯌꯥꯝꯃꯦꯗꯅ ꯑꯗꯨ ꯑꯣꯏꯔꯗꯤ ꯃꯩꯇꯩꯒꯤ ꯏꯁꯩ ꯌꯥꯝ ꯇꯥꯕꯅꯦꯕ ꯈꯣꯏꯒꯤ ꯃꯔꯨꯞꯇꯩꯁꯨ ꯂꯩꯌꯦꯕ
ꯇꯥꯕ ꯅꯨꯡꯉꯥꯏ ꯑꯗꯨꯝ
ꯎꯝ
ꯍꯧꯖꯤꯛ ꯀꯥꯟꯗꯤ ꯑꯁ ꯍꯧꯖꯤꯛ ꯑꯅꯧ ꯑꯅꯧꯕ ꯊꯣꯛꯄ ꯏꯁꯥꯒꯤ ꯇꯥ ꯌꯥꯗ꯭ꯔꯦꯗ
ꯃꯣꯏ ꯑꯊꯣꯛ ꯑꯊꯣꯛꯄ ꯑꯗꯨꯝ ꯄꯪꯁꯛꯇ ꯁꯛꯄꯗꯣ ꯍꯥ
ꯑꯥ
ꯂꯤꯔꯤꯛꯁ ꯐꯖꯒꯦꯔꯥ ꯐꯖꯔꯣꯏꯔꯥ ꯒ꯭ꯌꯥꯟ ꯇꯥꯗ꯭ꯔꯦ ꯃꯣꯏ
ꯇꯨꯅꯤ ꯆꯠꯂꯦ ꯆꯠꯂꯦꯗꯤ ꯀꯩꯅꯣ ꯍꯥꯏꯕꯗꯣ ꯅ ꯅ ꯅ ꯅ ꯅ ꯑꯗꯨ ꯅꯨꯡꯥꯏꯕꯅꯦꯍꯦ ꯃꯥꯏ ꯀꯩꯅꯣ
ꯑꯦ ꯑꯗꯨꯗꯤ ꯅꯨꯡꯉꯥꯏꯕꯅꯦꯍꯦ
ꯑꯥꯥ ꯅꯣꯁꯇꯥꯜꯖꯤꯌꯥ ꯍꯥꯏꯔꯥ ꯏꯪꯂꯤꯁꯇꯒꯤ ꯑꯗꯨ ꯕꯥꯏꯗꯣ ꯐꯪꯕꯅꯦꯕ
ꯑ ꯑꯩꯗꯤ ꯑꯁꯤ ꯆꯠꯂꯦ ꯁꯛꯄ ꯅꯨꯄꯥꯗꯣ
ꯎꯝ
ꯃꯥꯒꯤ ꯏꯁꯩ ꯑꯌꯥꯝꯕꯗꯨꯒ ꯑꯃꯁꯨ ꯂꯩꯕꯅꯦ ꯀꯩꯅꯣ ꯃꯥ ꯃꯃꯤꯡꯅ ꯁꯣꯔꯤ ꯁꯦꯟꯖꯝꯒꯤꯗꯣ
ꯑꯥ
ꯑꯗꯨꯝ ꯑꯗꯨ ꯀꯩꯒꯤ ꯏꯁꯩ ꯇꯥꯕ ꯅꯨꯡꯉꯥꯏꯔꯦ
ꯅꯨꯡꯉꯥꯏꯕꯅꯤ ꯍꯦ ꯁꯣꯔꯤ ꯁꯦꯟꯖꯝꯒꯤ ꯃꯈꯣꯟꯗꯨꯗꯤ
ꯃꯣꯏꯗꯤ ꯃꯨꯠ ꯁꯥꯒꯠꯂꯛꯑꯦꯕ ꯑꯁ
ꯑꯥ
ꯒꯨꯔꯨ ꯒꯨꯔꯨꯒꯨꯝꯕ ꯇꯥꯏꯇꯜꯗꯤ ꯐꯪꯕ꯭ꯔꯅꯦ ꯑꯗꯨ ꯁꯣꯔꯤ ꯁꯦꯟꯖꯝꯗꯣ ꯐꯪꯕꯅꯦ
ꯐꯪꯕꯅꯦ ꯒꯨꯔꯨ ꯇꯥꯏꯇꯜ
ꯃꯥꯒꯤ ꯃꯈꯣꯟꯗꯣ ꯌꯥꯝ ꯀꯩ ꯍꯥꯏꯗꯣꯏꯅꯣ ꯈꯪ ꯃꯅꯨꯡꯗ ꯆꯪꯉꯦꯕ
ꯒꯨꯔꯨꯖꯤꯉꯝꯒꯤ ꯁꯥꯇ꯭ꯔ ꯉꯥꯛꯇꯅꯤ ꯀꯩꯔꯣ ꯃꯣꯢ
ꯃꯈꯣꯟꯗꯣ ꯇꯥꯕ ꯌꯥꯝ ꯅꯨꯡꯉꯥꯏꯕꯅꯦꯕ ꯅꯨꯄꯥꯁꯤꯡꯗꯤ
ꯗꯨꯅꯦ ꯑꯈꯣꯏ ꯅꯨꯄꯥ ꯈꯣꯏꯅ ꯀꯜꯂꯥꯛꯏꯁꯦ ꯃꯈꯣꯟꯗ
ꯑꯥ ꯔꯣꯡꯃꯩ ꯂꯣꯟꯅꯩꯁꯨ ꯁꯛꯄ ꯑꯃ ꯂꯩꯔꯝꯃꯦ ꯀꯩꯅꯣꯅꯦ ꯎꯝ ꯎꯝ ꯔꯨꯡꯅꯤꯡ ꯔꯨꯡꯅꯤꯡ ꯀꯥꯟꯅꯩꯗꯦ ꯍꯥꯏꯕꯗꯣ ꯑꯥ ꯃꯥꯅ ꯁꯛꯢꯕꯅꯦ ꯑꯗꯣ ꯌꯥꯝ ꯇꯥꯕ ꯅꯨꯡꯉꯥꯏꯕꯅꯦ ꯃꯥꯗꯣ ꯎꯝ
ꯄꯗꯣ ꯌꯥꯝ ꯍꯩꯕꯅꯦ ꯑꯗꯨꯗꯣ
ꯎꯝ
ꯑꯩꯈꯣꯏꯗꯤ ꯑꯗꯨꯃꯥꯏꯟꯒ ꯇꯧꯔꯗꯤ ꯂꯣꯏꯔꯦꯍꯦ
ꯎꯝ ꯐꯔꯦ ꯑꯗꯨꯗꯤ ꯀꯣꯟꯅ ꯇꯧꯔꯁꯤꯀꯣ
ꯑ ꯍꯣꯏ
ꯎꯝ ꯑꯥ ꯃꯪ ꯐꯥꯔꯁꯦ ꯌꯥꯝ ꯅꯨꯡꯉꯥꯏꯔꯦ